ꯑꯥ ꯍꯜꯂꯣ ꯅꯨꯡꯉꯥꯏꯔꯤꯕꯣ
ꯇꯥꯕꯔꯣ
ꯇꯥꯏꯌꯦ ꯅꯨꯡꯉꯥꯏꯔꯤꯕꯣ
ꯎꯝ ꯅꯨꯡꯉꯥꯏꯔꯤꯌꯦ
ꯅꯥꯁꯛꯁꯨ ꯐꯖꯕ ꯍꯦꯜꯂꯕꯣ
ꯍꯦꯜꯂꯦ ꯆꯥꯛ ꯂꯥꯝꯕ ꯍꯦꯜꯂꯦ ꯆꯥꯛꯃꯨꯛ ꯆꯥꯛꯃꯨꯛ ꯆꯥꯛ ꯑꯃꯨꯛ ꯂꯥꯝꯒ꯭ꯔꯦ ꯍꯧꯖꯤꯛꯇꯤ
ꯑꯗꯨꯗꯤ ꯑꯥ ꯅꯨꯡꯊꯤꯜꯒꯤ ꯆꯥꯛ ꯆꯥꯈ꯭ꯔꯣ
ꯎꯝ ꯄꯨꯡ ꯑꯅꯤ ꯃꯈꯥꯏꯗ ꯆꯥꯕꯖꯥꯒꯅꯤ
ꯑꯩꯈꯣꯏꯁꯦ ꯇꯨꯝꯔꯒ ꯆꯥꯕꯅꯤꯅꯦ ꯑꯩꯈꯣꯏꯒꯤ ꯊꯥꯕꯛꯁꯦ ꯍꯟꯗꯛ ꯃꯥꯔꯛꯁꯦ
ꯑꯗꯨꯅꯤ ꯊꯥ ꯑꯃꯒꯨꯝꯕꯗꯤ ꯁꯨꯃꯥꯏꯅ ꯇꯧꯔ ꯇꯥꯔꯦ
ꯎꯝ
ꯊꯥ ꯑꯃꯒꯨꯝꯕꯗꯤ ꯂꯦꯞꯇꯕꯤꯗ ꯁꯨꯃꯥꯏꯅ ꯇꯧꯔꯒ ꯂꯣꯏꯔꯦꯅꯥ ꯍꯥ
ꯅꯪ ꯉꯔꯗꯤ ꯏꯁ ꯅꯪ ꯉꯔ ꯆꯤꯡꯗ ꯂꯩ ꯍꯥꯏꯕꯒꯨꯝ ꯇꯧꯔꯒ ꯇꯝꯄꯥꯛꯇ ꯂꯩꯕ ꯑꯣꯏꯔꯦ
ꯅꯣ ꯈꯪꯗꯦꯅꯦ ꯑꯩ ꯑꯣꯏꯔꯝꯗꯕꯁꯨ ꯌꯥꯏ ꯅꯪ ꯍꯥꯏꯔꯤꯗꯣ
ꯅꯪ ꯅꯠꯇꯥꯕ꯭ꯔꯣ
ꯑꯩ ꯑꯣꯏꯔꯝꯃꯣꯏ
ꯎ ꯑꯁ ꯑꯩ ꯀꯣꯛ ꯉꯥꯎꯔꯦ ꯃꯤ ꯌꯥꯝꯃꯟꯗꯅ
ꯅꯥꯍꯦꯜꯂꯤꯅꯦ ꯑꯩꯗꯣ ꯅꯪ ꯍꯪꯗꯦ ꯌꯦꯡꯅꯤꯡ ꯃꯈꯩ ꯍꯥ
ꯁꯥꯔꯒꯅꯨ ꯑꯩꯁꯨ ꯑꯃꯨꯛ ꯁꯥꯔꯒꯅꯤ ꯖꯒꯣꯏ ꯁꯥꯁꯦ ꯍꯥꯏꯕ꯭ꯔꯣ ꯅꯠꯇꯦ ꯏꯁꯩ ꯁꯛꯁꯦ ꯍꯥꯏꯕ꯭ꯔꯣ
ꯑꯥ ꯏꯁꯩ ꯁꯛꯁꯦ ꯌꯦꯡꯂꯤ ꯃꯈꯩ ꯄꯦꯟꯗꯦ ꯍꯥꯏꯕ꯭ꯔꯥ
ꯄꯦ ꯌꯦꯡꯔꯤ ꯃꯈꯩ ꯄꯦꯟꯖꯔꯦ ꯕꯥ
ꯑꯥ
ꯌꯥꯝ ꯅꯨꯡꯉꯥꯏꯕꯅꯦ ꯑꯗꯨꯏꯗꯣ ꯄꯤꯛꯅꯤꯛ ꯆꯠꯂꯥꯒ
ꯅꯤꯒꯤ
ꯖꯒꯣꯏ ꯂꯥꯛꯇ ꯑꯩꯅꯅꯤ ꯃꯣꯏꯁꯤ ꯋꯥꯔꯤ ꯋꯥꯔꯤ ꯁꯥꯗꯔꯒ ꯏꯁꯩ ꯑꯣꯏꯅ ꯁꯛꯔꯒ ꯂꯩꯈ꯭ꯔꯁꯦꯕ
ꯌꯥꯏ ꯗꯨꯁꯨ ꯃꯈꯜ ꯑꯃꯅꯦ ꯀꯦꯅꯣꯗꯨ ꯌꯥꯕꯅꯦ
ꯆꯥꯛꯂꯝꯈ꯭ꯔꯦ ꯅꯣꯏ ꯋꯥꯔꯤ ꯋꯥꯔꯤ ꯁꯥ ꯁꯥꯔꯒ ꯆꯥꯛ ꯂꯥꯡꯈ꯭ꯔꯦ ꯆꯥꯛ ꯂꯥꯡꯈ꯭ꯔꯦ ꯆꯥꯛ ꯆꯥꯛ ꯄꯨꯕꯤꯔꯛꯎ
ꯆꯥꯛ ꯊꯤꯟ ꯑꯩ ꯑꯩ ꯆꯥꯛ ꯊꯤꯟꯈ꯭ꯔꯕꯅꯦ ꯅꯪ ꯐꯪꯗ꯭ꯔꯤꯕꯣ
ꯆꯥꯛ ꯊꯤꯕꯤꯔꯑꯣ ꯆꯥꯛ ꯂꯥꯝꯈ꯭ꯔꯦ ꯎꯝ ꯉꯁꯤꯗꯤ ꯀꯩꯁꯨ ꯆꯠꯇꯦ ꯑꯗꯨꯝ ꯂꯩꯕ꯭ꯔꯣ ꯇꯥꯕ꯭ꯔꯣ ꯇꯥꯕ꯭ꯔꯣ ꯊꯕꯛ ꯆꯠꯇꯕ꯭ꯔꯣ ꯉꯁꯤꯗꯤ
ꯊꯕꯛ ꯆꯠꯇꯦꯗ ꯑꯩꯈꯣꯏꯗꯤ ꯑꯩꯈꯣꯏꯗꯤ ꯍꯣꯝ ꯃꯤꯅꯤꯁꯇꯔꯅꯦ ꯊꯕꯛ ꯀꯨꯏꯔꯦ
ꯎꯝ ꯑꯗꯨꯅꯦ ꯐꯔꯦ
ꯑꯗꯨꯅ ꯐꯥꯔꯦꯀꯣ
ꯎꯝ ꯎꯝ ꯍꯟꯗꯛꯇꯤ ꯑꯍꯥꯎ ꯍꯥꯎꯕ ꯆꯥꯔꯒ ꯂꯩꯒꯗꯧ ꯃꯇꯝꯅꯤ
ꯎꯝ
ꯏꯁꯥꯁꯦ ꯐꯍꯟꯒꯗꯕꯅꯦ ꯍꯟꯗꯛꯇꯤ
ꯐꯍꯥꯟ ꯈ꯭ꯔꯣ ꯐꯍꯥꯟ ꯈ꯭ꯔꯣ
ꯐꯍꯜꯂꯒꯦ ꯐꯍꯜꯂꯒꯦ
ꯐꯍꯥꯟꯈ꯭ꯔꯣ ꯐꯍꯟꯈ꯭ꯔꯣ
ꯈ꯭ꯔꯤꯁꯃꯥꯁ ꯇꯧꯅꯤꯌꯦ ꯂꯥꯛꯑꯣ ꯈ꯭ꯔꯤꯁꯃꯥꯁꯇꯅ
ꯂꯥꯛꯇꯣꯏꯅꯦ ꯈ꯭ꯔꯤꯁꯃꯥꯁ ꯇꯧꯕ
ꯈ꯭ꯔꯤꯁꯃꯥꯁꯁꯨ ꯅꯥꯛꯈ꯭ꯔꯦ ꯍꯟꯗꯛꯇꯤ
ꯅꯣꯏꯗꯤ ꯈ꯭ꯔꯤꯁꯃꯥꯁ ꯃꯇꯝꯗ ꯀꯔꯤ ꯑꯦꯟꯁꯥꯡ ꯆꯥꯕ꯭ꯔꯥ
ꯀꯔꯤ ꯍꯥꯏꯕ꯭ꯔꯥ ꯁꯤ ꯁꯟꯗ꯭ꯔꯥꯡ ꯈꯪꯕ꯭ꯔꯥ
ꯀꯔꯤ
ꯕꯥꯐꯦꯂꯣ ꯕꯥꯐꯦꯂꯣ ꯅꯠꯇꯕ ꯁꯟꯗ꯭ꯔꯥꯡ
ꯑꯠꯆꯥ ꯍꯥꯎꯒꯅꯤꯅꯦ
ꯅꯪ ꯈꯪꯕ꯭ꯔꯥ ꯅꯪꯒꯤ ꯅꯣꯏꯁꯨ ꯆꯥꯈ꯭ꯔꯕ꯭ꯔꯥ
ꯆꯥꯔꯝꯅꯤ ꯑꯩꯈꯣꯏꯁꯨ ꯑꯩꯈꯣꯏꯁꯨ ꯆꯤꯡꯃꯤꯅꯤꯅ ꯆꯥꯔꯝꯅꯤ
ꯎꯝ ꯁꯟꯗ꯭ꯔꯪ ꯑꯣꯏꯅ ꯆꯥꯔꯦ ꯑꯣꯛꯀꯁꯨ ꯆꯥꯔꯦ ꯉꯥꯒꯨꯝꯕꯁꯨ ꯌꯥꯝ ꯆꯥꯏꯗ ꯈ꯭ꯔꯤꯁꯃꯥꯁ ꯃꯇꯝꯗꯅꯤ ꯑꯗꯣ ꯈꯣꯏꯗꯒꯤ ꯅꯨꯡꯉꯥꯏꯕꯁꯦ ꯃꯦꯔꯦꯖ ꯃꯇꯝꯗ
ꯑꯣ ꯑꯍꯥꯎꯕ ꯆꯥꯕꯁꯦ
ꯍꯣꯏ ꯃꯦꯔꯦꯖ ꯃꯇꯝꯗꯗꯤ ꯏꯁ ꯀꯗꯥꯏꯗꯤ ꯑꯩꯈꯣꯏ ꯇꯨ ꯊꯥꯎꯖꯟ ꯇ꯭ꯋꯦꯟꯇꯤ ꯐꯥꯏꯚꯀ ꯇ꯭ꯋꯦꯟꯇꯤ ꯁꯤꯛꯁꯦ
ꯃꯦꯔꯤꯖ ꯌꯥꯝ ꯂꯩꯌꯦꯕꯀꯣ ꯅꯍꯥꯟꯗꯣ ꯃꯦꯔꯤꯖ ꯃꯔꯤ ꯃꯉꯥꯒꯨꯝꯕ ꯑꯣꯏꯔꯝꯅꯤ ꯃꯦꯔꯦꯖ ꯂꯩꯕꯗꯣ
ꯎꯝ
ꯗꯤꯁꯦꯝꯕꯔꯗ ꯑꯅꯤ ꯇꯧꯔꯦ ꯅꯣꯕꯦꯝꯕꯔꯗ ꯑꯃꯔꯥ ꯑꯗꯨꯒ ꯖꯅꯋꯥꯔꯤꯗ ꯑꯅꯤꯔ ꯑꯗꯨꯃꯥꯏꯅ ꯑꯃꯨꯛ ꯇꯧꯔ ꯑꯁ ꯅꯨꯡꯉꯥꯏꯕ ꯆꯥꯡꯗ ꯋꯥ ꯆꯥꯡ ꯉꯥꯛꯇ ꯆꯥꯔ ꯂꯩꯔꯦꯅꯦ ꯑꯩꯈꯣꯏꯕꯣ ꯍꯟꯗꯛꯀꯤ
ꯌꯥ ꯌꯥ ꯂꯣꯏ ꯀꯦꯟꯖꯔꯁꯅꯤ ꯁꯥ ꯌꯥꯝ ꯆꯥꯒꯅꯨ
ꯌꯥꯝ ꯆꯥꯏ ꯍꯟꯗꯗꯤ ꯁꯦꯟꯗ꯭ꯔꯥꯡꯁꯦ ꯇꯔꯥꯃꯨꯛ ꯁꯤꯔꯝꯒꯅꯤ ꯌꯥꯝ ꯆꯥꯔꯦ ꯆꯥꯃꯟꯅ ꯆꯥꯃꯟꯗꯅ ꯃꯦꯔꯦꯖꯇꯅꯤ ꯑꯩꯈꯣꯏ ꯂꯩ ꯇꯧꯔꯤꯅ
ꯅꯥꯁꯥ ꯁꯥ ꯆꯥꯅꯤꯡꯉꯦ ꯅꯪꯁꯨ ꯃꯦꯔꯦꯖ ꯇꯧꯗꯣꯏꯕ ꯑꯣꯏꯖꯥꯠꯂꯥ
ꯀꯩ
ꯁꯥ ꯆꯥꯅꯤꯡꯉꯦ ꯑꯩꯁꯨ ꯂꯨꯍꯣꯡꯊꯣꯛꯑꯒꯦꯅ ꯂꯨꯍꯣꯡꯗꯣꯏꯖꯥꯠꯂꯥ
ꯅꯠꯇꯦꯗ ꯑꯈꯣꯏ ꯌꯥꯝꯃꯃꯣꯏ ꯂꯨꯍꯣꯡꯗ꯭ꯔꯤꯅ ꯀꯗꯥꯏꯗꯒꯤ ꯂꯨꯍꯣꯡꯒꯗꯣꯏꯅꯣꯅ
ꯅꯨꯄꯤꯐꯥꯎ ꯀꯣꯏꯗ꯭ꯔꯤꯀꯥꯟꯁꯤꯗ ꯀꯗꯥꯏ
ꯑꯉꯥꯡ ꯑꯍꯟ ꯑꯣꯜꯂꯦ ꯍꯥꯏꯗꯣ ꯅꯪ ꯈꯪꯗꯦ
ꯈꯪꯉꯤ ꯈꯪꯉꯤ
ꯀꯣꯏꯅꯔꯦ ꯀꯣꯏꯅꯔꯦ ꯂꯩꯀꯥꯏ ꯃꯁꯦꯟ ꯀꯣꯏꯅꯔꯦ ꯇꯧꯕꯗꯣ
ꯅꯪ ꯉꯔꯥꯡ ꯑꯁꯤ ꯏꯁꯩꯁꯦ ꯁꯛꯈ꯭ꯔꯕ ꯅꯠꯇ꯭ꯔꯣ
ꯁꯛꯇꯦ ꯅꯪ ꯃꯤ ꯑꯣꯟꯅꯩꯌꯦ ꯃꯤ ꯑꯣꯟꯅꯩ
ꯅꯪ ꯅꯇꯕ꯭ꯔꯣ
ꯑꯩ ꯅꯠ
ꯀꯣꯛꯀꯁꯦ ꯌꯥꯝ ꯀꯣꯛꯀꯁꯦ ꯌꯥꯝ ꯉꯥꯎꯋꯦꯅ ꯅꯣꯏ ꯀꯟꯐ꯭ꯌꯨꯁ ꯌꯥꯝ ꯆꯠꯂꯅꯤ
ꯎꯝ ꯆꯠꯅꯤ ꯅꯪ ꯅꯨꯄꯤ ꯌꯥꯝ ꯀꯣꯏꯕꯒꯤ ꯅꯪꯗꯤ ꯅꯪꯗꯤ ꯅꯨꯄꯤ ꯌꯥꯝ ꯀꯣꯏꯕ ꯑꯣꯏꯔꯦ ꯑꯩ ꯑꯩ ꯅꯠꯇꯕ
ꯌꯥ ꯑꯩ ꯅꯪ ꯀꯣꯏꯕ꯭ꯔꯣ
ꯑꯩ ꯅꯠꯇꯕ ꯅꯪ ꯅꯨꯄꯤ ꯌꯥꯝ ꯀꯣꯏꯕ ꯃꯥꯜꯂꯤꯀꯣ
ꯑꯩ ꯅꯪ ꯀꯣꯏꯕ꯭ꯔꯣ
ꯍꯣꯏ ꯀꯣꯏꯗꯨꯗꯤ ꯀꯣꯏꯗꯨꯗꯤ
ꯑꯣ
ꯀꯣꯏꯗꯨꯗꯤ ꯀꯣꯏꯅꯕꯗ ꯋꯥꯔꯦ
ꯉꯁꯤꯗꯒꯤ ꯑꯗꯨꯝ ꯀꯣꯏꯅꯔꯛꯈ꯭ꯔꯁꯦ ꯑꯗꯨꯗꯤꯒꯣ
ꯍꯣꯏ ꯏꯁ ꯉꯁꯤ ꯇꯥꯛꯑꯕꯅꯤ ꯆꯍꯤ ꯑꯅꯤ ꯑꯍꯨꯝ ꯅꯨꯡꯁꯤꯅꯔꯛꯑꯒ ꯍꯧꯖꯤꯛꯇꯪ ꯀꯣꯏꯕ ꯁꯥꯔꯛꯀꯅꯨꯅꯦ
ꯉꯁꯤꯗꯩ ꯑꯃꯨꯛ ꯑꯗꯨꯝ ꯀꯣꯏꯈ꯭ꯔꯁꯤꯀꯣ
ꯀꯣꯏꯔ ꯂꯩꯏꯕꯕꯨ ꯉꯁꯤ ꯇꯪ ꯅꯠꯇꯦ
ꯆꯥꯛ ꯂꯥꯝꯒꯔ꯭ꯦ ꯆꯥꯛ ꯂꯥꯝꯒꯔ꯭ꯦ ꯍꯧꯖꯤꯛꯇꯤ
ꯂꯥꯝꯅꯤ ꯑꯉꯥꯡꯗꯤ ꯂꯥꯝꯅꯤ
ꯆꯠꯂꯟꯒꯔ꯭ꯦ ꯆꯠꯂꯟꯒꯔ꯭ꯦ ꯌꯥꯗ꯭ꯔꯦ ꯑꯩ ꯉꯁꯥꯏ ꯌꯨꯛꯇꯨ ꯌꯥꯝ ꯌꯥꯝ ꯆꯥꯗꯦꯕꯒꯣ ꯍꯟꯗꯛ ꯃꯔꯛꯁꯦ ꯀꯔꯤꯔ ꯈꯪꯗꯦ
ꯁꯥ ꯑꯣꯏꯔꯒ ꯀꯔꯤꯒꯤ ꯌꯥꯝ ꯆꯥꯗꯕ꯭ꯔꯣ
ꯃꯔꯛꯁꯦ ꯀꯔꯤꯅꯣ ꯈꯪꯗꯦ ꯆꯥꯛꯁꯦ ꯌꯥꯝ ꯆꯥꯛꯁꯦ ꯆꯥꯅꯤꯡꯗꯕ ꯇꯨꯝꯁꯨ ꯇꯨꯝꯅꯤꯡꯗꯕ ꯀꯔꯤ ꯂꯩꯅ ꯅꯥꯏꯗꯣ ꯂꯩꯈ꯭ꯔꯕꯖꯔ ꯈꯪꯗꯦ
ꯎꯝ
ꯀꯩꯩꯅꯣ ꯃꯥꯗꯤ ꯂꯩꯈ꯭ꯔꯥ ꯃꯥꯅꯦ ꯌꯥꯗ꯭ꯔꯦ
ꯀꯔꯤꯕ
ꯂꯥꯏꯅꯥ ꯑꯃ ꯂꯩꯅꯥ ꯈ꯭ꯔꯥ ꯃꯥꯜꯂꯦ ꯌꯥꯗ꯭ꯔꯦ ꯆꯥꯛꯁꯨ ꯆꯥꯕ ꯌꯥꯗ꯭ꯔꯦ ꯇꯨꯝꯕꯖꯨ ꯌꯥꯗ꯭ꯔꯦ ꯇꯨꯝꯕꯖꯨ ꯇꯨꯝꯅꯤꯡꯗ꯭ꯔꯦ
ꯌꯥꯝ ꯆꯥꯎꯋꯣ
ꯚꯤꯇꯥꯃꯤꯟ ꯑꯃ ꯂꯩ
ꯖꯤꯛꯇꯥꯅ ꯄꯥꯏꯔꯦ ꯎꯝ ꯉꯔꯥꯡ ꯄꯥꯔꯁꯦꯜꯗ ꯊꯥꯈ꯭ꯔꯥꯕꯅꯦ ꯚꯤꯇꯥꯃꯤꯟ ꯑꯦ ꯇꯨ ꯖꯦꯛ ꯌꯥꯎꯕ ꯏ ꯈꯛꯇꯥꯁꯨ ꯅꯠꯇꯦ ꯑꯦ ꯇꯨ ꯖꯦꯛ ꯌꯥꯎꯕ ꯚꯤꯇꯥꯃꯤꯟ
ꯑꯣ ꯃꯥꯏ ꯒꯣꯠ ꯑꯗꯨꯗꯤ ꯐꯥꯔꯦ ꯑꯈꯣꯏꯅ ꯈꯣꯏꯗꯤ ꯅꯨꯡꯉꯥꯏꯔꯤꯗꯥ
ꯍꯥꯥ
ꯑꯈꯣꯏꯅ ꯈ꯭ꯋꯥꯏꯗꯥꯒꯤ ꯅꯨꯡꯉꯥꯏꯔꯦ
ꯍꯣꯏ ꯃꯤꯗꯤ ꯅꯨꯡꯁꯥꯏ ꯅꯨꯡꯁ ꯁꯥ ꯌꯥꯏ ꯂꯩꯗꯅ ꯑꯈꯣꯏꯗꯤ ꯇꯨꯝꯃ ꯆꯥꯕ ꯐꯣꯟ ꯃꯤꯠꯄ ꯐꯣꯟ ꯏꯃꯥꯟꯅꯕꯤ ꯏꯃꯥꯟꯅꯕ ꯐꯣꯟ ꯁꯥꯟꯅꯕ ꯑꯃꯨꯛꯀꯥ ꯉꯥꯏꯍꯥꯛꯇꯪ ꯇꯨꯝꯊꯥꯑꯅꯤ ꯌꯥ ꯀꯥꯔ ꯇꯨꯝꯃꯥ ꯂꯩꯔꯅꯤ ꯑꯁ
ꯎꯝ ꯆꯥꯔꯦ ꯑꯈꯣꯏꯒꯤ ꯊꯕꯛꯁꯦ
ꯎꯝ ꯗꯨꯅꯦ ꯄꯨꯟꯁꯤ ꯍꯥꯏꯁꯦ ꯅꯨꯡꯉꯥꯏꯊꯣꯛꯇꯣꯏꯅꯦ ꯀꯅꯥꯅ ꯊꯕꯛ ꯑꯗꯨꯝ ꯇꯧꯔꯥ ꯂꯩꯔꯗꯤ ꯍꯆꯥꯡ ꯁꯣꯛꯀꯥꯅꯤ
ꯃꯥꯅꯦ ꯆꯨꯝꯃꯦ ꯌꯥꯝ ꯍꯩꯔꯦ
ꯎꯝ ꯍꯝ ꯑꯩꯁꯨ ꯌꯥꯥꯎ ꯅꯤ ꯑꯩꯗꯤ ꯋꯥꯗꯦꯗ ꯇꯨꯝꯃ ꯂꯩꯕꯕꯨ ꯀꯅꯥ ꯋꯥꯅ ꯍꯥꯏꯒꯦ ꯍꯣꯏ ꯅꯥꯔꯒꯥ ꯇꯨꯝꯕꯅ ꯑꯃ ꯑꯃꯅꯦ ꯅꯥꯗ꯭ꯔꯥꯒ ꯇꯨꯝꯕꯗꯤ ꯁꯨ ꯋꯥ ꯋꯥꯗꯦ
ꯇꯨꯝꯕꯖꯨ ꯋꯥꯏꯗꯥ ꯑꯩꯗꯤ
ꯑꯩꯗꯤ ꯋꯥꯗꯦ
ꯉꯥꯛꯀꯥꯖꯦ ꯇꯦꯛꯀꯥꯗꯧꯋꯦ ꯃꯣꯟ ꯃꯊꯥꯛꯇꯥ ꯑꯗꯨꯝ ꯍꯥꯞꯄꯒꯥ ꯂꯩ
ꯎꯝ
ꯑꯦ ꯍꯥ
ꯅꯪꯗꯤ ꯆꯥꯛ ꯆꯥꯗꯣꯏꯔꯥ ꯑꯃꯨꯛꯀꯥ ꯆꯥꯛ ꯆꯥꯗꯣꯏꯔꯥꯕ ꯆꯥꯛꯂꯥꯛ ꯑꯥꯎ
ꯈꯪꯗꯥꯔꯦ ꯌꯦꯡꯕ ꯇꯥꯔꯦ
ꯌꯥꯝ ꯆꯥꯒꯅꯨꯀꯣ ꯅꯃꯥꯅ ꯌꯣꯛꯄ ꯉꯝꯃꯣꯏ
ꯑꯈꯣꯏ ꯏꯃꯥꯗꯤ ꯌꯥꯝ ꯐꯕꯅꯤ ꯌꯥꯝ ꯆꯥꯎ ꯆꯥꯛ ꯑꯃꯨꯛ ꯍꯥꯞꯄꯤꯒꯦ ꯇꯧꯔꯒꯥꯅꯤ
ꯏꯁ ꯑꯦꯁ ꯌꯥꯗꯦ
ꯆꯥꯃꯨꯛ ꯆꯥꯛ ꯑꯃꯨꯛ ꯍꯥꯞꯀꯦ ꯏꯟꯁꯥꯡꯁꯨ ꯀꯣꯠꯂꯒꯥ ꯆꯥꯎ ꯌꯥꯝ ꯉꯥꯏꯕꯅꯤ ꯌꯥꯝ ꯐꯕꯅꯤ
ꯎꯝ ꯌꯥꯝ ꯐꯥꯔꯝꯅꯤ
ꯅꯪꯗꯤ ꯅꯨꯡꯉꯥꯏꯔꯦꯅꯦ ꯅꯅꯥꯎ ꯅꯨꯄꯥꯒꯤ ꯐꯣꯟ ꯄꯥꯏꯔꯦ ꯅꯪ ꯅꯪꯒꯤ ꯋꯥꯔꯤ ꯁꯥꯔꯦ ꯅꯪꯒꯤ ꯐꯣꯟꯗꯅ ꯀꯩꯅꯣ ꯇꯧꯔꯦ ꯅꯨꯡꯉꯥꯏꯔꯦꯅꯦ ꯅꯪꯁꯦ ꯐꯣꯟ ꯑꯅꯤ ꯄꯥꯏꯕꯅꯤꯅ
ꯌꯥꯝ ꯅꯨꯡꯉꯥꯏꯌꯦ
ꯌꯥꯝ ꯅꯨꯡꯉꯥꯏꯔꯦ ꯑꯩꯈꯣꯏꯒꯤ ꯑꯩꯈꯣꯏ ꯂꯥꯏꯕꯛꯁꯦ ꯌꯥꯝ ꯅꯨꯡꯉꯥꯏꯔꯦ
ꯍꯣꯏ ꯑꯩ ꯀꯩꯅꯣꯅꯤꯗ ꯏꯅꯥꯎ ꯅꯨꯄꯥꯗꯣ ꯇꯨꯝꯈꯤꯕ ꯑꯗꯨꯒꯤ ꯑꯩꯅ ꯃꯥꯒꯤ ꯐꯣꯟ ꯉꯥꯏꯍꯥꯛꯇꯪ ꯄꯥꯏꯕꯅꯤꯗ
ꯑꯥ ꯅꯪꯒꯤꯗꯤ ꯑꯗꯨꯗꯤ ꯀꯩꯅꯣ ꯐꯪꯉꯔꯣꯏ
ꯑꯩꯒꯤꯗꯤ ꯕꯦꯇ꯭ꯔꯤ ꯂꯩꯇꯦ ꯆꯥꯔꯖ ꯇꯧꯋꯦ ꯑꯩꯒꯤ ꯐꯣꯟꯗꯤ
ꯎꯝ
ꯇꯧꯒꯗꯕꯅꯤ ꯕꯦꯇ꯭ꯔꯤ ꯂꯩꯇ꯭ꯔꯗꯤ
ꯎꯝ ꯐꯣꯟꯁꯤꯁꯨ ꯑꯩꯒꯤ ꯐꯣꯟꯗꯣ ꯂꯤꯈ꯭ꯔꯕꯒꯤꯀꯣ ꯕꯦꯇ꯭ꯔꯤꯒꯨꯝꯕꯁꯨ ꯌꯥꯝ ꯅꯨꯡꯉꯥꯏꯇ꯭ꯔꯦ ꯅꯦꯠ ꯑꯣꯟ ꯇꯧꯔꯗꯤ ꯃꯇꯣꯝꯗ ꯁꯤꯖꯤꯟꯅꯗ꯭ꯔꯁꯨ ꯆꯞ ꯆꯞ ꯆꯠꯂꯦꯕ
ꯑꯣ ꯑꯗꯨꯗꯤ ꯁꯣꯐꯋꯦꯔ ꯑꯃꯨꯛ ꯀꯥꯞꯄꯣ ꯐꯔꯅꯤ
ꯑꯁ ꯎꯄꯥꯏ ꯂꯩꯇꯦ
ꯐꯥꯏꯚ ꯍꯟꯗ꯭ꯔꯦꯠꯀꯤꯗꯣ ꯑꯃꯨꯛ ꯁꯣꯐꯋꯦꯔꯗꯣ ꯑꯅꯧꯕꯗꯣ ꯀꯥꯞꯄꯣ ꯑꯗꯨꯒ ꯑꯃꯨꯛ ꯔꯤꯁꯦꯠ ꯇꯧꯔꯣ ꯑꯗꯨ ꯑꯣꯏꯔꯗꯤ ꯕꯦꯇ꯭ꯔꯤꯒꯁꯤ ꯍꯥꯏꯔꯅꯨ ꯈꯥꯡꯈ꯭ꯔꯅꯤ ꯚꯥꯏꯔꯁ ꯌꯥꯝꯈ꯭ꯔ ꯃꯥꯜꯂꯦ ꯅꯪꯒꯤ
ꯅꯠꯇꯦ ꯑꯩꯅ ꯑꯩꯒꯤ ꯖꯤꯕꯤ ꯌꯥꯝꯗ꯭ꯔꯒ ꯐꯣꯇꯣ ꯃꯌꯥꯝ ꯊꯝꯕ ꯂꯤꯁꯤꯡ ꯑꯅꯤ ꯍꯦꯜꯂꯦ ꯑꯩ ꯐꯣꯠꯇꯣ
ꯁꯤ ꯂꯤꯁꯤꯡ ꯑꯅꯤ ꯍꯦꯟꯗꯦꯕ ꯑꯩꯗꯤ ꯂꯤꯁꯤꯡ ꯑꯍꯨꯝ ꯃꯔꯤꯈꯣꯏ ꯌꯧꯔꯝꯒ
ꯚꯤꯗꯤꯌꯣꯁꯨꯨ
ꯅꯣꯏꯒꯤꯗꯤ ꯐꯣꯟ ꯐꯥꯕꯒꯤ ꯑꯣꯏꯔꯝꯅꯤꯗꯅ
ꯂꯤꯁꯤꯡ ꯃꯔꯤ ꯃꯉꯥ ꯐꯥꯎ ꯌꯧꯕꯅꯤ ꯒꯦꯂꯔꯤꯗ ꯑꯩꯈꯣꯏ ꯐꯣꯇꯣꯗꯀꯣ
ꯑꯗꯨ ꯚꯗꯤꯑꯣꯗꯨꯅ ꯂꯤꯁꯤꯡ ꯑꯃꯒꯨꯝꯕ ꯖꯥꯠ ꯖꯥꯠꯅꯤ
ꯎꯝ
ꯑꯣꯏꯔꯤꯁꯤ ꯑꯗꯨꯕꯨꯗꯤ ꯈꯔꯗꯤ ꯗꯤꯂꯦꯠ ꯇꯧꯈ꯭ꯔꯦꯕꯀꯣ ꯗꯤꯂꯦꯠꯕꯨꯗꯤ ꯈꯔ ꯇꯧꯈ꯭ꯔꯦꯕ ꯗꯤꯂꯦꯠ ꯈꯔ ꯇꯧꯔꯣ ꯑꯗꯨ ꯑꯣꯏꯔꯗꯤ ꯌꯥꯝ ꯐꯔꯅꯤ ꯅꯪꯒꯤ ꯕꯦꯇ꯭ꯔꯤꯁꯨ ꯀꯝꯖꯨꯝ ꯀꯩꯃꯨꯛ ꯇꯧꯔꯔꯣꯏ
ꯑꯣ
ꯐꯣꯇꯣꯁꯦ ꯅꯣꯏ ꯁꯥꯏꯒꯤ ꯉꯥꯛꯇꯒꯤꯔ
ꯑꯩ ꯈꯛꯇꯅꯦ ꯑꯩꯈꯣꯏ ꯁꯥꯏꯒꯤ ꯌꯥꯎꯗꯦ
ꯎꯝ ꯍꯣꯔꯦꯟ ꯊꯔꯛꯑꯣ ꯑꯗꯨꯗꯤ ꯑꯃꯨꯛ ꯌꯦꯡꯏ
ꯍꯣꯏꯅꯦ ꯊꯥꯕꯤꯒꯦꯅꯦ ꯆꯨꯝꯃꯗꯤ ꯑꯃꯨꯛꯀ ꯕꯦꯠ ꯇꯧꯁꯤꯅꯦ ꯆꯨꯝꯃꯗꯤ ꯅꯪ ꯀꯔꯤ ꯄꯤꯒꯅꯤ ꯑꯃꯨꯛꯀ ꯑꯩꯒꯤ
ꯀꯔꯤꯕꯨ
ꯑꯩꯒꯤꯗꯣ ꯑꯩꯒꯤ ꯐꯣꯇꯣ ꯈꯛꯇ ꯑꯣꯏꯔꯝꯕꯗꯤ ꯅꯪ ꯀꯔꯤ ꯄꯤꯒꯅꯤ ꯍꯥꯏꯕ